ꯍꯣ ꯇꯕ꯭ꯔ
ꯑꯣ ꯇꯥꯏꯌꯦ
ꯑꯣ ꯑꯩꯈꯣꯏꯒꯤ ꯀꯧꯗꯣ ꯂꯣꯏꯈ꯭ꯔ ꯃꯥꯜꯂꯤꯅꯦ꯫
ꯎꯝ ꯃꯥꯜꯂꯦ
ꯑꯩꯅ ꯍꯦ ꯀꯣꯜ ꯇꯧꯔꯛꯄꯅꯤ ꯑꯩꯒꯤ ꯀꯣ ꯑꯃꯗꯤ ꯇꯥꯛꯁ ꯑꯁ ꯑꯃ ꯆꯠꯈ꯭ꯔꯦꯅꯦ ꯑꯩꯒꯤ ꯀꯣꯜꯗꯣ꯫ ꯆꯠꯁꯨ ꯆꯠꯇ꯭ꯔꯒ꯫ ꯅꯪꯉꯣꯗ ꯀꯣꯜ ꯂꯥꯛꯇꯕ ꯃꯥꯜꯂꯦꯀꯣ꯫
ꯎꯝ ꯂꯥꯛꯇꯦꯅꯤ
ꯎꯝ ꯀꯁ
ꯍꯧꯖꯤꯛꯇꯤ ꯀꯔꯤ ꯇꯧꯕ꯭ꯔꯥ꯫
ꯍꯧꯖꯤꯛꯇꯤ ꯑꯁ ꯋꯦꯗꯔꯗꯣ꯫ ꯑꯩꯈꯣꯏꯔꯣꯝꯗ ꯋꯦꯗꯔꯗꯣ ꯌꯥꯝ ꯐꯕꯅꯤ꯫
ꯎꯝ
ꯅꯣꯡꯁꯨ ꯆꯨꯗꯦ ꯋꯥꯛ ꯆꯠꯂꯒ ꯂꯩꯕꯅꯦ ꯑꯩꯗꯤ ꯑꯉꯥꯡꯒ
ꯎꯝ ꯐꯥꯏꯅꯤ꯫
ꯎꯝ꯫ ꯅꯪꯒꯤ ꯑꯉꯥꯡꯗꯤ ꯂꯩꯇ꯭ꯔꯣ ꯑꯗꯣ ꯉꯁꯤ ꯍꯧꯖꯤꯛ ꯍꯧꯖꯤꯛꯇꯤ꯫
ꯐꯤ ꯂꯩꯇꯦ ꯑꯉꯥꯡ ꯅꯪꯗꯤ ꯀꯔꯤꯗꯔꯥ꯫
ꯑꯩꯈꯣꯏꯒꯤ ꯇꯨꯝꯒꯤꯕꯗꯣ꯫
ꯑ ꯈꯪꯗꯦꯅꯦ ꯎꯝ ꯇꯥꯕ꯭ꯔꯥ
ꯉꯥ ꯌꯥꯝ ꯌꯥꯝ ꯂꯩꯕꯅꯦ
ꯍꯣꯏ ꯅꯪꯗꯤ ꯆꯠ ꯆꯠꯂꯕ꯭ꯔꯥ ꯑꯗꯨ ꯒꯥꯔꯗꯦꯟꯗꯧꯗꯨ
ꯑꯥ ꯒꯥꯔꯗꯦꯟ ꯍꯣꯏ ꯑꯁꯤ ꯂꯥꯞꯇꯦꯗ ꯑꯩꯈꯣꯏ ꯌꯨꯝꯒꯨꯝꯕꯅꯤꯗ ꯑꯩꯈꯣꯏꯒꯤ ꯌꯨꯝ ꯂꯩꯗꯅ ꯑꯗꯨꯒꯤ ꯑꯣꯞꯄꯣꯖꯤꯠꯇ ꯑꯗꯨꯒꯤ ꯑꯣꯄꯣꯖꯤꯠꯇ ꯑꯗꯨ ꯑꯥ ꯄꯨꯡꯃꯣ ꯂꯩꯕꯗꯣ ꯄꯝꯀꯤꯟ ꯂꯩꯕꯗꯣ ꯑꯗꯨꯒꯤ ꯑꯗꯨꯗꯤ ꯈꯔ ꯊꯧꯔꯒ ꯀꯣ ꯕꯗ
ꯑꯩꯗꯤ ꯈꯪꯗꯦꯅꯦ ꯂꯩꯕ꯭ꯔꯥ ꯂꯩꯇ꯭ꯔ
ꯃꯥꯔꯗꯟ ꯌꯥꯝ ꯐꯖꯕ ꯂꯩꯕꯅꯦ ꯀꯔꯣꯟꯁꯨ ꯑꯁ ꯐꯖꯕ ꯐꯖꯅ ꯊꯧꯕꯅ ꯌꯨꯝ ꯅꯤꯡꯁꯤꯡꯕꯅꯤꯅ ꯑꯁꯤ ꯒꯥꯔꯗꯦꯟꯅꯁꯨ ꯑꯩꯈꯣꯏꯒꯤ ꯌꯥꯝ ꯄ꯭ꯔꯣꯗ꯭ꯌꯨꯁ ꯇꯧꯔꯝꯒꯅꯤ ꯈꯜꯂꯦ ꯑꯩꯗꯤ
ꯑꯪ ꯍꯣꯏ ꯇꯧꯔꯝꯒꯅꯤ
ꯐꯖ ꯐꯖꯅ ꯂꯥꯛꯑꯦ ꯑꯗꯨꯒ ꯀꯣꯠꯀꯨꯝꯕ ꯄꯝꯀꯤꯟꯒꯨꯝꯕ ꯌꯥꯝ ꯊꯣꯛꯄꯀꯣ
ꯑꯥ
ꯁ꯭ꯋꯏꯠ ꯕꯦꯛꯀꯔꯤ ꯕꯦꯛꯀꯔꯤꯁꯨ ꯂꯩꯏꯅꯦ ꯁꯤꯗꯥ ꯑꯁ ꯒꯥꯔꯤ ꯂꯥꯛꯑꯦ ꯒꯥꯔꯤ ꯂꯥꯛꯑꯦ ꯒꯥꯔꯤ ꯂꯥꯛꯑꯦ
ꯀꯔꯤ ꯀꯔꯤꯔꯥꯥ
ꯑꯁ ꯈꯪꯗꯦ ꯐꯣꯔ ꯋꯤꯂꯔꯅꯤꯗ ꯑꯗ ꯋꯥꯛ ꯁꯣꯞꯄꯗ ꯑꯗꯨꯝ ꯂꯥꯛꯄꯒꯤ
ꯂꯩꯕ꯭ꯔꯣ ꯁꯤ
ꯅ ꯂꯩꯕ꯭ꯔꯥ ꯍꯥꯏꯕ
ꯇꯧꯔꯒ ꯂꯩꯕ꯭ꯔꯥ ꯍꯥꯏꯕꯅꯤꯗ
ꯑ ꯋꯥꯛ ꯆꯠꯂꯒ ꯀꯔꯤꯅꯣ ꯑꯗꯨꯝ ꯌꯦꯡꯔꯥꯥꯒ ꯂꯩꯕꯅꯤꯗ ꯒꯥꯔꯗꯦꯟꯁꯤꯡꯀꯣ
ꯎꯝ ꯅꯠꯇꯦ ꯍꯧꯖꯤꯛꯀꯥꯟꯁꯦ ꯅꯪ ꯀꯔꯤ ꯀꯔꯤ ꯇꯧꯔꯒ ꯂꯩꯕ꯭ꯔꯥ ꯍꯥꯏꯕꯅꯤꯗ
ꯑ ꯑ ꯍꯧꯖꯤꯛꯀꯥꯟꯁꯦ ꯀꯔꯤꯁꯨ ꯇꯧꯗꯦꯗ
ꯌꯨꯝꯗ ꯑꯗꯨꯝ ꯄꯣꯊꯥꯔꯒ ꯂꯩꯅꯦ ꯃꯍꯥꯔꯥꯅꯤꯟ ꯑꯣꯟ ꯑꯣꯟꯈ꯭ꯔꯦꯅꯦ
ꯑꯥ ꯌꯥꯝ ꯐꯩꯅꯦ ꯑꯗꯨꯗꯤ
ꯐꯠꯇꯦꯗꯥ ꯑꯗꯨꯝ ꯕꯣꯔꯤꯡ ꯆꯨꯔꯦꯗ
ꯑꯁꯤ ꯑꯩꯒꯤꯗꯤ ꯑꯁ ꯉꯁꯤ ꯇ꯭ꯋꯦꯟꯇꯤ ꯐꯥꯏꯚ ꯇꯥꯛꯁ ꯍꯌꯦꯡꯒꯨꯝꯕ ꯑꯗꯨꯝ ꯊꯥꯔꯇꯤ ꯁꯨꯈ꯭ꯔꯅꯤꯀꯣ ꯑꯩꯒꯤꯗꯤ ꯑꯣꯡꯂꯤ ꯐꯥꯏꯚ ꯑꯣꯔ ꯁꯤꯛꯁ ꯐꯥꯏꯚ ꯀꯣꯜꯁ ꯉꯛꯇ ꯂꯩꯌꯦ ꯊꯥꯔꯇꯤ ꯁꯨꯅꯤꯡꯉꯥꯏ
ꯑꯣ ꯑꯗꯨꯗꯤ
ꯊꯨꯔꯗꯤ ꯌꯥꯗꯔꯦ ꯍꯥꯏꯅꯦ
ꯑꯣ
ꯎꯝ ꯗꯨꯒꯤ ꯃꯤꯕꯨ ꯀꯣ ꯃꯤꯅ ꯀꯣꯜ ꯇꯧꯔꯛ ꯄꯅ ꯅꯨꯡꯉꯥꯏꯒꯅꯤ ꯑꯩꯒꯤꯗꯤ ꯑꯩꯅ ꯀꯣꯞ ꯇꯧꯅꯤꯡꯔꯁꯨ ꯑꯃꯨꯛꯀ ꯇꯧꯕ ꯌꯥꯔꯣꯏꯅꯦ ꯑꯦ
ꯍꯥꯏ ꯅꯪꯖꯨ ꯀꯣꯔꯟ ꯆꯥꯅꯤꯡꯕ꯭ꯔꯥ ꯀꯣꯔꯟ
ꯎꯝ ꯑꯗꯨꯝ ꯆꯥꯕꯗꯤ ꯌꯥꯏꯗ
ꯑꯣ ꯌꯥꯝ ꯆꯥꯅꯤꯡꯕꯗꯤ ꯅꯠꯇ꯭ꯔꯕ
ꯑꯥ ꯑꯗꯨꯨꯝ ꯈꯤꯇꯪ ꯈꯤꯇꯪꯕꯨꯗꯤ ꯆꯥꯕ ꯌꯥꯏꯗ
ꯑꯥ ꯑꯥ ꯑꯩꯈꯣꯏꯗꯤ ꯑꯉꯥꯡ ꯑꯣꯏꯔꯤꯉꯩꯗ ꯌꯥꯝ ꯆꯥꯈ꯭ꯔꯕꯒꯤ ꯌꯥꯝ ꯆꯥꯅꯤꯡꯕꯅꯤ ꯑꯗꯨꯗꯣ ꯀꯣꯔꯟꯒꯨꯝꯕ ꯂꯥꯛꯄ ꯃꯇꯝꯗ ꯅꯣꯔꯃꯦꯜ ꯀꯣꯔꯟꯀꯣ ꯑꯩꯈꯣꯏ ꯆꯤꯡꯗ ꯌꯥꯝ ꯂꯩ ꯕꯗꯣ
ꯑꯥ ꯑꯩꯈꯣꯏꯁꯨ ꯆꯥꯕꯗꯤ ꯅꯨꯡꯉꯥꯏꯗ
ꯇꯥꯕ꯭ꯔꯣ
ꯌꯝꯕ ꯅꯥꯏꯟ ꯇꯦꯟ ꯆꯥꯕꯅꯦ ꯑ ꯔꯦꯀꯣꯔꯠꯅꯦ ꯆꯥꯛꯁꯨ ꯆꯥꯗꯦ ꯑꯗꯨꯝ ꯀꯣꯔꯟ ꯆꯥꯔꯒ ꯂꯩꯌ‌ꯦ ꯃꯥꯁꯤ ꯅꯨꯡꯁꯨ ꯅꯨꯡꯁꯤꯈꯔꯦ ꯑꯩꯈꯣꯏꯅ ꯍꯧꯖꯤꯛꯇꯤ ꯏꯃꯥ ꯆꯠꯈ꯭ꯔꯕꯒꯤ ꯇꯧꯅꯨ ꯇꯧꯅꯨ ꯑꯩꯈꯣꯏ ꯈꯨꯟꯒꯤ ꯂꯩꯁꯥ ꯃꯌꯥꯝ ꯅꯉꯣꯟꯗ ꯅꯣꯛꯅꯔꯤ ꯈꯣꯏ ꯆꯟ ꯂꯥꯎ ꯁꯤꯗ ꯑ ꯑꯥꯗ ꯆꯠꯄ ꯌꯥꯗꯦ ꯊꯦꯡꯈ꯭ꯔꯦ ꯎꯒꯨꯝ ꯎꯗꯕꯒꯨꯝ ꯑꯗꯨꯝ ꯇꯧꯋꯦꯗ ꯑꯄꯥꯎ ꯂꯕꯤꯡꯁꯨ ꯂꯥꯛ
ꯎꯝ ꯂꯥꯛꯇ꯭ꯔꯤ
ꯑꯣ ꯑꯁ ꯀꯗꯥꯏ ꯀꯗꯥꯏ ꯆꯠꯈ꯭ꯔꯕꯔ ꯈ‌ꯣꯏ ꯃꯥꯁꯤ
ꯃꯥ ꯖꯪꯒꯜ ꯆꯠꯀꯅꯤ ꯍꯥꯏꯕꯅꯤꯅꯦ
ꯑꯥ ꯑꯕ‌ꯣꯛ ꯏꯊꯟꯈꯣꯏꯁꯨ ꯂꯥꯛꯇ꯭ꯔꯤꯌꯦꯀꯣ ꯑꯗꯨ ꯑꯃꯨꯛꯀ ꯍꯥꯏꯕꯤꯒꯦ ꯍꯥꯏꯔꯒ ꯍꯧꯖꯤꯛꯐꯥꯎ ꯍꯗ꯭ꯔꯤꯌꯦꯅꯦ ꯏꯊꯟ ꯈꯣꯏꯗꯤ
ꯔꯥ ꯈꯟ ꯈꯟꯒꯅꯤ
ꯑꯣ ꯂꯥꯛꯇ꯭ꯔꯁꯨ ꯌꯥꯎꯗ
ꯎꯝ ꯂꯥꯛꯇ꯭ꯔꯗꯤ ꯐꯔꯦ ꯁꯤꯗꯤ ꯂꯩꯕ ꯅꯨꯡꯉꯥꯏꯔꯔꯣꯏ ꯑꯃ
ꯃꯣꯏ ꯂꯩꯕꯁꯨ ꯅꯨꯡꯉꯥꯏ ꯎꯝ ꯅꯨꯡꯉꯥꯏ ꯅꯨꯡꯉꯥꯏꯌꯦ
ꯉꯁꯤꯁꯦ ꯉꯁꯤꯒꯤꯗꯤ ꯎꯝ ꯉꯁꯤꯒꯤꯗꯤ ꯂꯥꯛꯇ꯭ꯔꯁꯨ ꯌꯥꯔꯦ ꯍꯥꯏꯕꯅꯤ
ꯎꯝ ꯂꯥꯛꯇ꯭ꯔꯁꯨ ꯌꯥꯕꯅꯦ ꯃꯣꯏꯁꯦ ꯋꯥꯅꯤꯉꯥꯏꯅꯤ
ꯑꯥ ꯉꯁꯤ ꯅꯨꯡꯉꯥꯏꯔꯣꯏ ꯃꯣꯏꯁꯨ ꯂꯥꯛꯂꯗꯤ ꯅꯨꯡꯉꯥꯏꯔꯣꯏ
ꯎꯝ ꯑꯩꯈꯣꯏꯅ ꯉꯁꯤ ꯃꯤ ꯌꯥꯝꯃꯦꯅ ꯍꯥꯏꯈ꯭ꯔꯗꯤ ꯃꯣꯏ ꯂꯥꯛꯇꯤ ꯂꯥꯛ
ꯎꯝ
ꯀꯣ ꯑꯉꯥꯡꯁꯤꯡꯁꯨ ꯁꯥꯟꯅꯔꯒ ꯑꯗꯨꯝ ꯂꯩꯅꯤꯡꯕ ꯃꯥꯜꯂꯦ ꯃꯣꯏꯗꯨ ꯑꯩꯉꯣꯟꯗ ꯃꯣꯏꯒꯤ ꯒ꯭ꯔꯥꯟꯐꯥꯗꯔꯒꯤ ꯌꯨꯝ ꯑꯣꯏ
ꯎꯝ ꯍꯥꯏꯗꯤ ꯍꯥꯏꯕꯤꯗꯦꯀꯣ
ꯍꯥꯏ ꯍꯥꯏ ꯍꯥꯏꯗꯤ ꯍꯥꯏꯔꯣꯏꯗ ꯃꫭꯏ ꯏꯆꯦ ꯑꯗꯨꯒꯨꯝꯕ ꯍꯥꯏꯔꯣꯏ ꯂꯥꯛꯑꯔꯁꯨ ꯌꯦꯁ ꯂꯛꯇ꯭ꯔꯁꯨ ꯌꯦꯁ ꯑꯗꯨꯝ ꯇꯧꯅꯤ
ꯎꯝ
ꯑꯣ ꯆꯥꯟ ꯂꯥꯛꯑꯣ ꯂꯥꯛꯑꯣ ꯊꯦꯡꯈ꯭ꯔꯦ
ꯀꯅꯥꯅꯣꯅꯦ
ꯑꯁ ꯆꯟꯆꯟꯅꯤꯗ ꯊꯧ ꯊꯧꯔꯒ ꯂꯩꯕꯅꯦ ꯁꯤꯗ ꯑꯩꯒꯤ ꯑꯩꯒꯤ ꯑꯉꯥꯡ ꯏꯆꯦꯒꯤ ꯑꯉꯥꯡꯅꯤꯗ
ꯎꯝ ꯆꯍꯤ ꯀꯌꯥ ꯁꯨꯔꯒꯦ
ꯑꯉꯥꯡꯒꯨꯝꯕꯅꯤꯗ ꯑꯥ ꯆꯍꯤ ꯃꯉꯥ ꯁꯨꯈ꯭ꯔꯦ ꯍꯥꯏꯌꯦ ꯗꯤꯁ
ꯎꯝ ꯏꯝꯐꯥꯜ
ꯄꯥꯈꯪ ꯐꯥꯈ꯭ꯔꯦ
ꯁꯥꯊꯤꯕꯒꯤ ꯃꯇꯝꯅꯤ ꯑꯗꯨ
ꯁꯥꯊꯤꯕꯒꯤ ꯃꯇꯥꯡꯅꯤ ꯃꯣꯏꯗꯤ ꯌꯥꯝ ꯁꯥꯊꯤꯕꯅꯦ ꯑꯩꯁꯤ ꯅꯨꯄꯥꯗꯤ ꯄꯣꯛꯇ꯭ꯔꯤꯉꯥꯏꯗꯒꯤ ꯑꯃꯕꯨ ꯈꯤꯠꯇꯧ ꯇꯧꯔ ꯂꯩꯕꯅꯦ
ꯎꯝ ꯆꯦꯟ ꯂꯥꯛꯈ꯭ꯔꯕ ꯃꯥꯜꯂꯤꯅꯦ
ꯈꯕ ꯃꯌꯥꯝꯗ ꯐꯣꯟ ꯇꯥ
ꯆꯆꯥ ꯅꯪꯒꯤ ꯏꯃꯥ ꯂꯥꯛꯈ꯭ꯔꯦ ꯆꯪꯉꯣꯂꯥꯎ ꯏꯃꯥꯒ ꯏꯄꯥꯁꯨ ꯂꯥꯛꯏꯅꯦ ꯏꯟꯁꯥꯡ ꯄꯨꯔꯒ ꯂꯥꯛꯑ‌ꯦ
ꯀꯩ ꯏꯟꯁꯥꯡꯔꯣ
ꯈꯪꯗꯦꯅꯦ ꯑꯦꯟꯁꯥꯡ ꯊꯤꯕ ꯆꯠꯄ ꯃꯤ ꯂꯥꯛꯑꯦ ꯍꯥꯏꯌꯦ ꯅꯨꯄꯥ ꯃꯄꯥꯅ ꯏꯟꯁꯥꯡ ꯊꯤꯕ ꯆꯠꯄ
ꯑꯣꯏ ꯑꯣꯏ
ꯎꯝ
ꯃꯌꯥꯝ ꯄꯨꯒ꯭ꯔꯒ ꯂꯥꯛꯄ ꯃꯥꯜꯂꯤ ꯃꯣꯏꯗꯤ
ꯑꯣ ꯋꯥꯏꯍꯦ ꯌꯨꯅꯤꯡꯉꯤꯍꯦ
ꯍ
ꯅꯨꯡꯉꯥꯏꯔꯦ ꯅꯨꯡꯉꯥꯏꯔꯦ ꯑꯁ ꯀꯔꯤꯅꯣꯅꯦ ꯁꯤꯕꯨ ꯀꯩꯅꯣ ꯆꯆꯥ ꯅꯪ ꯇꯧꯔꯤꯁꯦ ꯈꯪꯗꯦ ꯍꯥꯏꯅꯦ ꯁꯤꯒꯤꯗꯤ ꯇꯥꯛꯁ ꯀꯝꯄ꯭ꯂꯤꯠ ꯑꯣꯏꯔꯒ ꯃꫭꯔ ꯇꯥꯛꯁ ꯑꯁ ꯂꯧꯒꯦꯔꯥ ꯂꯧꯔꯣꯏꯔꯥ ꯈꯪꯗ꯭ꯔꯦ ꯅꯪꯁꯨ ꯏꯁꯩ ꯁꯛꯄ ꯍꯩꯕ꯭ꯔꯥ
ꯍꯩꯇꯦꯗ ꯃꯤꯁꯨ
ꯑꯩꯁꯨ ꯁꯛꯄ ꯍꯩꯇꯦꯅꯦ
ꯇꯥꯔꯗꯤ ꯌꯣꯡꯒ ꯆꯞ ꯃꯥꯟꯅꯕꯅꯤ ꯌꫭꯡꯅ ꯐꯕꯅꯦꯕ
ꯍꯣꯏꯅꯦ ꯌꯣꯡ ꯉꯛꯇꯅꯤꯅꯦ ꯑꯩꯈꯣꯏꯒꯤ ꯌꯨꯝꯗ
ꯑꯥꯝ